ꯕ ꯎꯝ ꯍꯣꯟꯁꯦ ꯎꯝ ꯇꯥꯏ
ꯇꯥꯛ ꯀꯈꯤꯕ ꯄꯁꯠ ꯑꯩꯗꯤ ꯋꯥꯔꯤꯗꯨꯝ ꯃꯈꯥ ꯏ ꯊꯧꯔꯨꯔꯦ ꯑꯗꯨꯒ ꯀꯔꯤ ꯈꯨꯝꯃꯛꯇꯦꯅ ꯈꯜꯂꯨꯔꯦ ꯑꯗꯨꯒ ꯇꯠꯂ
ꯑ ꯅꯠꯇ
ꯍꯜꯂꯣ
ꯑꯩꯁꯨ ꯇꯥꯗ꯭ꯔꯦꯅꯦ ꯋꯥ ꯉꯥꯡ ꯉꯝꯃꯒ ꯇꯨꯃꯤꯟꯅ ꯂꯩꯈ꯭ꯔꯦꯅ ꯈꯜꯂꯦꯕ
ꯌꯦꯟꯖꯥꯡꯁꯤ ꯀꯔꯤ ꯌꯦꯟꯖꯥꯡꯅꯤꯄꯥꯝ ꯄꯥꯝꯖꯩ
ꯑꯁꯦ ꯏꯁꯥ ꯐꯕꯁꯨ ꯄꯥꯝꯃꯤ ꯑꯍꯥꯎꯕ ꯍꯥꯎꯖ ꯍꯥꯎꯕ ꯏꯁꯥꯒꯤ ꯐꯕ ꯑꯗꯨꯝꯕꯁꯦ ꯄꯥꯝꯃꯦ ꯑꯗꯨꯕꯨ ꯍꯥꯎꯁꯨ ꯍꯥꯎꯋ ꯏꯁꯥ ꯐꯕ ꯍꯥꯏꯗꯤ ꯀꯩ ꯇꯥꯏ ꯑꯩ ꯏꯁꯥꯗ ꯀꯥꯟꯅꯕ ꯃꯅꯥ ꯃꯁꯤꯡꯁꯤꯡ ꯊꯣꯡꯕꯁꯤꯡꯁꯤꯕꯨꯝ ꯥꯟ ꯌꯥꯝꯌꯥꯝ ꯍꯩꯅꯔꯝꯗ꯭ꯔꯁꯨ ꯑꯗꯨꯝ ꯆꯥꯅꯕ ꯍꯣꯠꯅꯔꯦ ꯃꯣꯏꯁꯤꯡꯗꯨꯗꯤ ꯌꯥꯅꯕ ꯆꯥꯏ ꯌꯥꯅꯕ ꯌꯥꯔꯤꯈꯩ ꯆꯥꯟꯅꯕꯗ ꯑꯗꯨ ꯍꯣꯠꯅꯔꯦ ꯐꯥꯗꯣꯛꯅ ꯑꯩꯈꯣꯏꯒꯤ ꯃꯤꯠꯀꯤ ꯁꯔꯨꯛꯁꯦ ꯑꯃꯨꯛ ꯈꯔ ꯆꯥꯏꯔꯦ ꯃꯤꯠ ꯇꯥꯡ ꯆꯥꯕ ꯄꯣꯠ ꯍꯥꯏꯁꯤꯃꯛꯇꯕꯨ ꯑꯃꯨꯛ ꯄꯥꯝꯃꯤꯗꯅꯀꯣ ꯍꯥꯎꯖ ꯍꯥꯎꯕꯒꯤ ꯑꯗꯨꯃꯥꯏꯅ ꯑꯣꯏꯅ ꯆꯥꯔꯦ ꯅꯪꯗꯤ ꯈ꯭ꯋꯥꯏ ꯍ ꯈ꯭ꯋꯥꯏ ꯄꯥꯝꯖꯕ ꯌꯦꯟꯖꯥꯡꯁꯦ ꯀꯩꯅꯣ
ꯑꯩꯅ ꯈ꯭ꯋꯥꯏ ꯄꯥꯝꯖꯕꯁꯦ ꯃꯃꯥꯡꯁꯤꯡ ꯍꯥꯏꯔꯔꯕꯗꯤ ꯁꯨꯈ꯭ꯔꯤꯁꯦ ꯈ ꯄꯥꯝꯃꯦ ꯁꯥ ꯉꯥꯗ ꯍꯥꯏꯔꯒꯅ ꯉꯥꯅꯨ ꯈꯔ ꯄꯥꯝꯋꯦ
ꯍꯥꯎ ꯀꯩꯅꯩꯅ
ꯃ ꯍꯥꯏꯅꯤ
ꯑꯩꯒꯤ ꯃꯈꯣꯟꯗ ꯌꯥꯝ ꯇꯞꯄ꯭ꯔꯥ ꯅꯠꯇ꯭ꯔꯒ ꯍꯧꯕ꯭ꯔꯥ ꯑꯗꯨꯝ
ꯑꯗꯨ ꯆꯞ ꯆꯥꯏ
ꯑꯣ
ꯌꯥꯗꯋꯥ ꯑꯩꯒ
ꯇꯥꯔꯝꯅꯤꯗ ꯅꯪꯅ ꯅꯪꯅ ꯂꯥꯞꯊꯣꯛꯄꯩ ꯃꯥꯜꯂꯦ ꯍꯧꯖꯤꯛ ꯇꯥꯔꯦ ꯐꯖꯅ
ꯑꯣ ꯑꯩꯅ ꯀꯩꯅꯣꯗ ꯋꯥ ꯉꯥꯡꯐꯝꯗꯣ ꯈꯔ ꯃꯈꯥ ꯆꯠꯊꯔꯒ ꯉꯥꯡꯕꯒꯤ ꯃꯖꯤ ꯊ ꯇꯔꯁꯇ
ꯍꯥꯥ
ꯑꯁꯨ ꯊꯥꯟꯗꯥ ꯑꯣꯏ ꯇꯧꯔ ꯇꯧꯏ ꯃꯤꯅ ꯄꯩꯁꯥ ꯇꯥꯔꯤ ꯍꯥꯏꯔ
ꯎꯝꯝ ꯐꯣꯟꯗꯧꯁꯨ ꯂꯩꯔ
ꯀꯩꯀꯩ ꯁꯕꯖꯦꯛ ꯄꯥꯏꯔꯝꯃꯤꯅꯅ
ꯑꯩ ꯍꯧꯖꯤꯛꯁꯤꯗꯤ ꯖꯦꯅꯦꯔꯦꯜ ꯑꯦꯋꯥꯦꯔꯅꯦꯁ ꯈꯔꯗꯤ ꯄꯝꯕꯅꯦ ꯁ ꯖꯦꯅꯦꯔꯦꯜ ꯅꯣꯂꯦꯖ ꯍꯥꯏꯒꯗ꯭ꯔꯥ
ꯀꯩꯅꯣꯒꯤ ꯅꯪꯒꯤꯁꯨ ꯗꯦꯠ ꯁꯤꯛꯁꯇ ꯇꯥꯕ꯭ꯔꯣ ꯁꯤ ꯗꯦꯠꯀꯤꯁꯦ ꯑ
ꯑꯕꯨ ꯆꯞ ꯃꯥꯟꯅꯗꯣꯏꯅꯦ ꯁꯦꯞꯇꯦꯝꯕꯔ ꯁꯤꯛꯁ
ꯀꯨꯏꯁꯜꯂꯛꯇ꯭ꯔꯦ ꯑꯗꯨꯗꯤ
ꯀꯨꯁꯤꯜꯂꯛꯇ꯭ꯔꯦ ꯑꯦꯛꯖꯥꯝ ꯃꯌꯥꯝꯁꯤꯅꯕꯨ ꯀꯣꯛꯄ ꯉꯥꯎꯋ ꯇꯧꯋꯤꯗ
ꯇꯣꯉꯥꯟꯅ ꯁꯤꯇꯦꯠꯀꯤ ꯂꯥꯏꯔꯤꯛ ꯂꯩꯕ꯭ꯔ
ꯑꯧ ꯑꯁꯦꯡꯕꯩꯗꯤ ꯁꯤꯁꯦ ꯀ꯭ꯂꯥꯁ ꯁꯤꯛꯁꯇꯩꯅ ꯑꯥꯏ ꯐꯥꯎꯗ ꯌꯥꯎꯕ ꯉꯥꯛꯇꯣꯏꯅꯦ ꯕꯤꯀꯣꯁ ꯁꯣꯁꯦꯜ ꯁꯥꯏꯟꯁꯀꯤꯁꯦ
ꯎꯝ
ꯑꯗꯣ ꯂꯥꯏꯔꯤꯛꯇ ꯑꯣꯏꯅ ꯂꯩꯗꯕꯤꯗ ꯑꯩ ꯄ꯭ꯔꯤꯚꯌꯁ ꯏꯔ ꯀꯣꯏꯁꯟꯁꯨ ꯌꯥꯎꯕ ꯑꯗꯒꯤ ꯑꯇꯣꯞꯄ ꯁꯣꯁꯦꯜ ꯁꯥꯏꯟꯁꯁꯨ ꯑꯗꯗꯒꯤ ꯆꯥꯏꯜ ꯁꯥꯏꯀꯣꯂꯣꯖꯤꯁꯨ ꯌꯥꯎꯔꯛꯑꯦꯕꯀꯣ
ꯎꯝ
ꯑꯣꯟꯂꯥꯏ ꯀꯩꯅꯣꯗꯒꯤ ꯀꯛꯄꯅꯦ ꯅꯍꯥꯟꯋꯥꯏ ꯎꯝ ꯁꯤꯗ ꯊꯤꯜꯂꯛꯄ ꯈꯣꯠꯂꯛꯄ ꯌꯥꯏꯉꯩꯗ ꯍꯧꯖꯤꯛꯄꯨꯗꯤ ꯌꯥꯗ꯭ꯔꯦꯗꯅ
ꯑꯩꯒꯤꯁꯨ ꯅꯍꯥꯟ ꯀꯩꯅꯣꯒꯤ ꯑꯅꯤ ꯂꯩꯁꯜꯂꯨꯏ ꯍꯥꯏꯕꯗꯣ ꯑꯩꯅ ꯂꯥꯏꯔꯛꯏ
ꯑ
ꯇꯦꯠꯈꯤ ꯂꯥꯏꯔꯤꯛ ꯑꯅꯤꯒ ꯁꯦꯂꯨꯕꯗꯣ ꯑꯗꯨ
ꯋꯥꯟ ꯌꯦꯡꯉ ꯇꯨ ꯌꯦꯡꯉ ꯅꯠꯇ꯭ꯔꯣ
ꯎꯝ ꯄꯦꯄꯔ ꯋꯥꯟꯒ ꯊꯣꯡꯉ ꯑꯁ ꯑꯩ ꯄꯦꯄꯔ ꯋꯥꯟꯗꯣ ꯑꯗꯨꯝ ꯊꯥꯖꯤꯜꯂꯝꯃꯦꯔ ꯐꯗꯕꯅꯤ ꯈ ꯍꯂꯛ ꯑ ꯈꯪꯅꯤꯡ ꯑꯃꯔꯣꯝꯗꯕꯨ ꯄꯩꯁꯥ ꯃꯥꯡꯉꯒ ꯇꯣꯛꯇꯣꯏꯔꯥꯅ ꯁꯨꯝ ꯈꯜꯂꯛꯏꯕ
ꯑꯦ ꯑꯅꯤꯃꯛ ꯑꯗꯨꯝ ꯌꯥꯎꯍꯟꯅꯅꯕ ꯇꯧꯁꯤ ꯀꯩꯅꯣ
ꯍꯣꯏ ꯑꯗꯨꯝ ꯈꯣꯡꯒꯦ ꯂꯥꯏꯔꯤꯛꯁꯤꯁꯨ ꯅꯍꯥꯟꯗꯒꯤꯩ ꯂꯣꯏꯁꯤꯜꯂꯨꯔ ꯄꯥꯍꯧꯗ꯭ꯔꯦ ꯍꯥꯏꯕ ꯄꯩꯁꯥꯁꯦ ꯀꯌꯥ ꯐꯅꯌꯥꯝ ꯌꯥꯝꯃꯝꯃꯅꯤ ꯂꯩꯒ꯭ꯔꯤꯗꯨ꯫
ꯑꯁ ꯄꯩꯁꯥ ꯁꯦ ꯑꯗꯨꯝ ꯆꯪꯕꯅꯦ ꯑꯁ꯭ꯋꯥꯏꯐꯥꯎ ꯆꯠꯊꯣꯛ ꯈꯣꯠꯇꯣꯛꯄꯗ ꯑꯗꯨꯒ ꯂꯥꯏꯔꯤꯛꯀꯤ ꯑꯣꯏꯅꯗꯤ ꯀꯅꯥꯝꯇꯅ ꯄꯥꯗꯧ ꯅꯠꯇꯦ ꯅꯪ ꯅꯁꯥꯊꯅꯇ ꯄꯥꯖꯗꯧꯅꯤ꯫
ꯃꯥꯅꯦ ꯆꯨꯝꯃꯤ꯫
ꯅꯪ ꯅꯁꯥꯅ ꯋꯥꯈꯜꯗ ꯑꯩ ꯉꯁꯤ ꯁꯤꯒꯩ ꯌꯦꯡꯉꯗꯤ ꯌꯥꯔꯦ ꯑꯗꯒꯤ ꯁꯤꯒ ꯈꯪꯉꯄ ꯌꯥꯔꯦ ꯇꯧꯔꯒ ꯑꯃꯨꯛ ꯎꯝ
ꯑꯌꯨꯛꯇꯤ ꯍꯧꯒꯠꯂꯒ ꯁꯥꯖꯦꯜ ꯇꯧꯔꯤꯕ?
ꯑꯩꯁꯦ ꯍꯧꯖꯤꯛꯁꯦ ꯑ ꯈꯒꯗꯤ ꯇꯧꯔꯤꯌꯦ ꯑꯗꯨꯕꯨ ꯎꯝ ꯁꯨꯝ ꯂꯦꯡꯗ ꯌꯥꯗꯦ ꯍꯥꯏꯕꯩ ꯍꯥꯏꯕꯒꯤ ꯇꯥꯏꯞꯇꯅꯦ ꯇꯧꯔꯤ꯫ ꯍꯨꯃꯥꯡ ꯇꯍꯟꯕꯗꯣ ꯇꯧꯗ꯭ꯔꯦ ꯍꯧꯖꯤꯛꯇꯤ ꯑꯩ ꯍꯥꯏꯗꯤ ꯑꯃ ꯃꯇꯝꯁꯨ ꯈꯤꯇꯡ ꯑ ꯈꯔꯗꯤ ꯇꯧꯔꯤꯄꯣꯠꯅꯦ ꯑꯗꯨꯑꯣꯏꯁꯨ ꯍꯥꯟꯅꯒꯤ ꯑꯗꯨꯃꯥꯏꯅ ꯍꯨꯃꯥꯡ ꯌꯥꯝ ꯇꯥꯍꯟꯕꯤ ꯈꯣꯠꯍꯟꯕꯤ ꯇꯧꯗ꯭ꯔꯦ꯫
ꯑꯩꯁꯨ ꯈꯔ-ꯈꯔ ꯆꯦꯟꯕ ꯍꯧꯔꯒꯦꯅ ꯇꯧꯕꯅꯦ ꯑꯌꯨꯛꯁꯨ꯫ ꯑꯩ ꯏꯊꯟ ꯉꯥꯏꯕꯒꯤ ꯑꯃ ꯑꯗꯨꯝ
ꯈꯪꯗꯦꯗ ꯀꯅꯥꯅꯣꯝꯅ ꯁꯨꯔ ꯁꯨꯔꯒ ꯆꯤꯡꯉꯀꯥꯟꯗ ꯑꯗꯨꯗ ꯃꯣꯇꯤꯚꯦꯁꯟ ꯄꯤꯕꯤꯅꯕ ꯆꯦꯟꯃꯤꯟꯅꯕ ꯌꯥꯕ ꯑꯃ ꯂꯩꯈ꯭ꯔꯒꯗꯤ ꯇꯜꯂꯣꯏꯗꯕ ꯑꯩꯗꯣ꯫
ꯍꯣꯏ
ꯏꯊꯟꯗꯅꯤꯅ ꯑꯗꯨꯝ ꯑꯁ ꯀꯩꯗꯧ -ꯅꯣꯏ-ꯅꯣꯏ ꯀꯩꯗꯧꯖꯔꯣꯏꯗꯩꯅꯣ ꯈꯟꯇꯣꯛꯄꯗꯣ ꯇꯧꯏ ꯍꯥꯏꯕ꯫ ꯇꯨꯝꯃꯕꯣ ꯇꯨꯝꯕ ꯆꯡꯉꯛꯑꯕ
ꯑꯩꯔꯣ?
ꯎꯝ꯫
ꯑꯩꯁꯦ ꯎꯏ ꯂꯩꯔꯝꯃꯦ ꯏꯕꯦꯝꯃ꯫ ꯑꯁ ꯊꯤꯅ ꯢ ꯋꯥꯕꯩ ꯇꯥꯏꯞ ꯇꯧꯋꯦ ꯉꯁꯤꯁꯦ ꯏꯁꯥꯁꯦ꯫
ꯑꯣ ꯍꯣꯏ ꯊꯝꯃꯒꯦ ꯑꯗꯨꯗꯤ ꯅꯪꯖꯨ ꯋꯥꯔꯝꯃꯅꯤ꯫ ꯎꯝ ꯊꯝꯃꯨ-ꯊꯝꯃꯨ ꯎꯝ꯫
ꯃꯥꯡ ꯐꯔꯁꯦ꯫
ꯃꯪꯐꯔꯁꯦ꯫
ꯑꯣ ꯊꯝꯃꯣ ꯊꯝꯃꯣ ꯑ ꯑ